ꯌꯥꯔꯦꯀꯣ
ꯑꯥꯎ ꯑꯧ ꯇꯥꯔꯦ
ꯁꯥꯏ ꯉꯁꯥꯏ ꯌꯥꯔꯝꯗꯦ ꯑꯩꯅ ꯌꯥꯝ ꯅꯨꯡꯉꯥꯏꯇꯕꯗꯣ
ꯄꯕꯤꯌ ꯀꯥꯏꯅꯒ
ꯑꯣ ꯑꯗꯨꯅꯦꯕ
ꯎꯝ
ꯎꯝ
ꯗꯤ ꯀꯣꯜ ꯇꯠꯈꯤꯕꯗꯣ ꯀꯩꯅꯣ ꯇ꯭ꯔꯤꯕ ꯀꯩꯅꯣ ꯇꯧꯗ꯭ꯔꯤꯀꯥꯟꯗ ꯇꯧꯔꯤ ꯇꯠꯈ꯭ꯔꯤ ꯖꯥꯠꯂꯥ ꯍꯥꯏꯅ ꯈꯜꯂꯨꯔꯦ
ꯑꯩꯁꯨꯅꯦ ꯑꯩꯁꯨ ꯄꯨꯡꯁꯦ ꯀꯩꯅꯣ ꯇꯧꯔꯤ ꯇꯧ ꯃꯤꯅꯤꯠ ꯀꯌꯥꯃꯨꯛ ꯆꯠꯈ꯭ꯔ ꯖꯠꯂꯥ ꯍꯥꯏꯅ ꯁꯨꯝ ꯌꯦꯡꯕꯗ ꯇꯥꯗꯤ ꯇꯥꯔꯦꯖꯥꯠꯅꯤ
ꯑꯣ ꯋꯥꯔꯤ ꯅꯨꯡꯉꯥꯏꯔꯤ ꯀꯥꯟꯗ ꯀꯩꯝ ꯈꯪꯍꯧꯗ
ꯍꯣꯏꯅꯦ ꯑꯗꯨꯅꯦ ꯍꯧ ꯅꯨꯡꯉꯥꯏꯔꯛꯑꯀꯥꯟꯗ
ꯑꯣ ꯆꯥꯛ ꯆꯌꯥ ꯆꯥꯔꯕꯅꯤꯅ ꯇꯨꯝꯃꯗꯣꯏꯔꯣ
ꯑꯦ ꯋꯥꯠꯂꯤꯗ ꯇꯨꯝꯕꯕꯨꯗꯤ ꯄꯨꯡ ꯍꯣꯔꯦꯟ ꯕꯣꯜ ꯂꯣꯏꯔꯀꯥꯟꯗ ꯇꯨꯝꯒꯦ
ꯑꯣ ꯣꯜ ꯌꯦꯡꯒꯦ ꯕꯕꯥ
ꯣꯜ ꯌꯦꯡꯒꯦ
ꯍꯟꯗꯛ ꯋꯥꯔꯜ ꯀꯞꯀꯤ ꯕꯣꯜ ꯁꯨꯛ ꯌꯦꯡ ꯌꯦꯡꯗ꯭ꯔꯤ ꯍꯥꯏꯕ
ꯑ ꯑꯩꯁꯨ ꯀꯌꯥ ꯌꯦꯡꯗꯦ ꯅꯍꯥꯟ ꯍꯣꯏ ꯑꯅꯤꯔꯛꯇꯤ ꯌꯦꯡꯈ꯭ꯔꯦ ꯑꯗꯣ ꯁꯥꯟꯅꯕꯗꯨ ꯌꯥꯝ ꯀꯩꯅꯣ ꯇꯧꯕ ꯀꯟꯇ꯭ꯔꯤꯗꯨꯁꯨ ꯑꯅꯧ ꯑꯅꯧꯕ ꯌꯥꯝ ꯂꯥꯛꯄ ꯅꯤꯅꯀꯣ ꯁꯨꯝ ꯌꯦꯡꯕꯤꯕ ꯋꯥꯅꯤꯗ ꯑꯗꯨꯝ ꯀ ꯌꯥꯏ ꯇꯁ ꯉꯁꯤꯗꯤ ꯌꯦꯡꯁꯦ ꯅꯠꯇꯦ ꯇꯤꯚꯤꯗ ꯑꯣꯏꯅ ꯌꯦꯡꯉꯦ
ꯑꯣ ꯉꯁꯤꯒꯤꯗꯤ ꯀꯅꯥ ꯀꯅꯥ ꯂꯩꯒꯦ
ꯃ ꯁꯤꯁꯦ ꯀꯔꯤꯌꯦ ꯔꯣꯅꯥꯜꯗꯣꯒꯤ ꯇꯤꯝꯗꯣ ꯑꯗꯨꯒ ꯀꯔꯤ ꯍꯥꯏꯕ ꯃꯥꯒꯤ ꯄꯥꯟꯅꯕꯗꯣ ꯀꯔꯤ ꯀꯔꯤ ꯇꯤꯝ ꯍꯥꯏꯕ꯭ꯔꯥ ꯑꯗꯨ ꯁꯤꯁ ꯇꯥꯏꯅ ꯍꯥꯏꯌꯦ ꯑꯗ ꯌꯦꯡ ꯂꯥꯛꯑꯣ ꯌꯦꯡ ꯂꯥꯛꯑꯣ ꯍꯥꯏꯅ ꯑꯩꯈꯣꯏ ꯇꯥꯆꯧ ꯈꯣꯏꯒꯤ ꯑꯉꯥꯡꯈꯣꯏꯅ ꯑꯗꯨꯝ ꯍꯥꯏꯕꯀꯣ
ꯑꯥ ꯄꯨꯡ ꯀꯌꯥꯗ ꯁꯥꯟꯅꯗꯣꯏꯖꯅꯣ
ꯄꯨꯡ ꯇꯔꯥ ꯃꯈꯥꯏ ꯍꯥꯏꯒꯨꯝ ꯇꯧꯋꯤꯅꯦꯍꯦ
ꯑꯣ
ꯕꯣ ꯌꯦꯡ ꯂꯥꯛꯑꯣ ꯌꯦꯟ ꯌꯦꯟ ꯑꯃ ꯄꯨꯔ ꯂꯥꯛꯑꯣ ꯍꯌꯦꯡ
ꯑꯣ
ꯑꯁꯦ ꯑꯗꯨꯗꯤ ꯑꯏ ꯃꯥꯡꯒꯗ ꯃꯥꯂꯦ ꯍꯦ ꯑꯗꯨꯒ ꯍꯦꯛ ꯕꯣꯜ ꯌꯦꯡꯕꯗ ꯌꯦꯟ ꯑꯃ ꯄꯨꯔ ꯂꯥꯛꯑꯣ ꯁꯤꯅꯤ ꯃꯣꯏ
ꯑꯗꯨꯗꯤ ꯌꯦꯡꯗ꯭ꯔꯤꯁ
ꯃꯥꯡꯃꯟꯗ꯭ꯔꯣꯕ ꯇꯨꯝꯕꯁꯨ ꯐꯪꯗꯦ ꯑꯗꯒꯤ ꯑꯃꯨꯛ ꯌꯦꯟꯗꯨꯁꯨ ꯄꯨꯔꯛꯑꯣ ꯍꯥꯏꯔꯤꯗ
ꯑꯗꯣ ꯕꯣꯜ ꯄꯨꯡ ꯇꯔꯥ ꯃꯈꯥꯏꯗꯒꯤ ꯍꯧꯔꯗꯤ ꯄꯨꯡ ꯀꯌꯥ ꯀꯌꯥꯒ
ꯄꯨꯡ ꯅꯥꯏꯟꯇꯤ ꯃꯤꯅꯠꯁꯅꯦ ꯃꯣꯏ ꯁꯥꯟꯅꯔꯤꯗ
ꯑꯣ ꯄꯨꯡ ꯑꯃ ꯍꯦꯜꯂꯒꯦ
ꯑꯥ ꯄꯨꯡ ꯑꯃ ꯍꯦꯜꯂꯦ ꯑꯗꯨ ꯑꯥ ꯕꯥꯔꯣ ꯃꯇꯨꯡ ꯇꯥꯔꯅꯤ ꯑꯗꯨꯇ
ꯕꯣꯜꯁꯦ ꯌꯦꯡꯗꯤ ꯌꯦꯡꯅꯤꯡꯉꯦꯕꯀꯣ ꯑꯗꯨꯒ ꯑꯗꯨꯝ ꯑꯌꯥꯝꯕꯅ ꯑꯗꯨꯝ ꯑꯍꯤꯡꯒꯨꯝꯕ ꯑꯌꯨꯛꯀꯨꯝꯕ ꯑꯗꯨꯝ ꯑꯣꯏꯒꯜꯂꯤꯗꯅ
ꯍꯣꯏ ꯍꯣꯏ ꯍꯣꯏ ꯆꯨꯝꯃꯦ
ꯑꯗꯨꯗꯨꯅ ꯑꯍꯤꯡꯗꯗꯤ ꯑꯩ ꯇꯨꯝꯕꯗꯣ ꯇꯨꯝꯁꯤꯠꯄ ꯍꯧꯥꯎꯗ꯭ꯔꯗꯤ ꯌꯥꯝ ꯐꯥꯒꯠꯂꯦꯕ
ꯇꯨꯝꯝꯕ ꯌꯥꯄꯥ ꯃꯨꯕ ꯋꯥꯔꯣ
ꯍꯣꯏ ꯍꯣꯏ ꯑꯁ ꯑꯩ ꯇꯨꯝꯍꯧꯗ꯭ꯔꯗꯤ ꯍꯥꯏꯗꯤ ꯅꯣꯡꯉꯥꯜꯂꯒ ꯑꯗꯨꯝ ꯀꯣꯛꯁꯦ ꯅꯨꯡꯉꯥꯏꯇꯕꯤ
ꯑꯆꯥ ꯑꯆꯥ ꯍꯣꯏ ꯍꯣꯏ ꯇꯧꯀꯥꯟꯕꯅꯤ ꯎꯝ
ꯑꯗꯨꯅ ꯍꯥꯏꯗꯤ ꯊꯕꯛ ꯅꯣꯡꯉꯥꯜꯂꯒ ꯆꯠꯊꯣꯛꯀꯗꯕ ꯑꯩꯒꯤ ꯊꯕꯛ ꯅꯨꯡ ꯂꯩꯇ꯭ꯔꯒꯗꯤ ꯑꯃꯨꯛ ꯐꯕ ꯑꯗꯨꯁꯨ ꯑꯗꯨꯝ ꯂꯩꯕꯅꯤꯅ ꯅꯨꯡꯇꯤꯒꯤ ꯆꯠꯅꯉꯥꯏ ꯃꯔꯝꯗꯣ ꯂꯩꯌꯦꯕ ꯑꯗꯨꯗꯨꯒꯤ ꯑꯁ ꯑꯩ ꯍꯌꯦ ꯉꯁꯤ ꯅꯨꯡꯉꯥꯏꯔꯒ ꯑꯩ ꯍꯌꯦꯡ ꯋꯥꯒꯗꯕꯗꯣ ꯑꯗꯨ ꯈꯜꯂꯒꯦ ꯑꯩ ꯁꯨꯛ ꯌꯦꯡ ꯌꯦꯡꯗ꯭ꯔꯤꯦ ꯍꯥꯏꯕ ꯍꯟꯗꯛꯀꯤ ꯂꯣꯏꯔꯝꯗꯥꯏꯗꯕꯨꯗꯤ ꯌꯦꯡꯕ ꯌꯥꯏ
ꯑꯣ ꯍꯣꯏ ꯐꯥꯏꯅꯦꯜ ꯅꯨꯃꯤꯠꯇ ꯌꯦꯡꯉ ꯀꯅꯥ ꯀꯅꯥ ꯀꯃꯥꯏꯅ ꯇꯧꯕ꯭ꯔꯥ ꯍꯥꯏ ꯕꯤꯞ ꯇꯧꯅꯔꯁꯦ ꯑꯗꯨꯗꯤ
ꯑꯁ ꯌꯦꯡꯗꯤ ꯌꯥꯝ ꯌꯦꯡꯅꯤꯡꯉꯦ ꯑꯗꯣ ꯈꯪꯗꯦ ꯇꯨꯝꯕꯁꯤ ꯇꯨꯝꯕꯁꯤꯗ ꯈꯜꯂꯂꯦ
ꯇꯨꯝꯕꯗ ꯋꯥꯔꯤ ꯑꯣꯏꯅ ꯇꯕ ꯂꯩꯔꯦ ꯑꯁꯦꯡꯕꯅꯦ ꯇꯨꯝꯕꯁꯦ ꯑꯩꯁꯨ ꯇꯧꯋꯦ ꯇꯧꯕꯕꯨꯗꯤ ꯇꯨꯝꯕꯁꯤ ꯇꯨꯝꯁꯤꯠ ꯐꯥꯗ꯭ꯔꯒꯗꯤ ꯀꯣꯛ ꯉꯥꯎꯕꯒꯨꯝꯕ ꯍꯌꯦꯡꯒꯨꯝꯕꯕꯁꯤ ꯅꯥꯕꯒ ꯇꯧꯕ ꯍꯛꯆꯥꯡꯁ ꯌꯥꯝ ꯆꯣꯊꯕ ꯑꯃ ꯇꯧꯕꯀꯣ ꯇꯧꯒꯜꯂꯦꯕ ꯑꯗꯨꯅ
ꯅꯨꯡꯉꯥꯏꯐꯝ ꯈꯪꯗꯕꯤꯗꯣ
ꯍꯣꯏ ꯇꯧꯋꯦ ꯌꯥꯝꯅ ꯀꯔꯤ ꯍꯥꯏꯒꯗ꯭ꯔꯥ ꯃꯨꯠ ꯑꯣꯐ ꯑꯣꯏꯕ
ꯎꯝ ꯑꯗꯒꯤ ꯃꯣꯔꯅꯤꯡ ꯑꯗꯨꯗꯣ ꯌꯦꯡꯒꯦ ꯍꯥꯏꯔꯁꯨ ꯑꯗꯨꯝ ꯌꯥꯎꯧꯔꯒ ꯊꯕꯛ ꯏꯪꯈꯥꯡ ꯂꯣꯏꯁꯤꯟꯗꯗꯤ ꯌꯥꯗꯦꯗꯅꯀꯣ
ꯆꯃꯦ ꯆꯃꯦꯃꯦ
ꯇꯧꯔꯕꯅꯤꯅ ꯀꯩꯁꯨ ꯌꯦꯡꯕꯗꯣ ꯐꯪꯗꯦꯕ ꯆꯠꯅꯕ ꯂꯥꯡꯕ ꯈꯣꯠꯄ ꯃꯌꯥꯝꯗꯣ ꯈꯪꯗꯦ ꯅꯍꯥꯟꯋꯥꯏꯒꯗꯤ ꯑꯗꯨꯝꯝ ꯁꯪꯉꯝꯃꯦ ꯑꯗꯨꯝ ꯁꯪꯉꯝꯃꯦ ꯍꯧꯖꯤꯛꯀꯥꯟꯗꯤ ꯁꯨꯡꯛꯁꯪ ꯁꯪꯗ꯭ꯔꯦꯕ
ꯁꯪꯕ ꯍꯥꯏ ꯏꯁꯦ ꯑ ꯕꯣꯜ ꯃꯤ ꯣꯜ ꯁꯥꯟꯅꯥ ꯣꯜ ꯌꯦꯡꯉꯦ ꯌꯦꯡꯉꯦ ꯑꯁ ꯄꯥꯔꯣ ꯄꯨꯡ ꯄꯨꯡ ꯑꯍꯨꯝ ꯅꯣꯡꯉꯥꯜꯂꯝꯗꯥꯏꯗꯒꯤ ꯁꯥꯟꯅꯕ ꯍꯧꯕꯗꯐꯥꯎ ꯑꯗꯨꯝ ꯌꯦꯡꯕ ꯌꯥꯎ ꯌꯥꯎꯔꯤꯅꯤꯅꯦ
ꯎꯝ ꯌꯦꯡꯉꯦ ꯌꯦꯡꯉꯦ ꯎꯝ
ꯎꯝ ꯑ ꯃꯤ ꯈꯔꯅ ꯑꯗꯨ ꯇꯧꯕ ꯑꯥ ꯄꯥꯔꯇꯤ ꯇꯧꯁꯦ ꯑꯗꯨ ꯆꯥꯃꯤꯟꯅꯁꯦ ꯑꯗꯨ ꯇꯧꯃꯤꯟꯅꯁꯦ ꯁꯦꯅ ꯍꯥ ꯉꯝꯗꯦ ꯊꯦꯡꯃꯜꯂꯒꯗꯤ ꯅꯨꯡꯉꯥꯏꯇꯦꯗꯅ ꯇꯨꯝꯕꯗꯁꯨ ꯑꯃꯨꯛ ꯍꯛꯆꯥꯡꯁꯦ ꯋꯥꯔꯛꯄꯅꯤꯅ ꯑꯗꯨꯝ ꯅꯨꯡꯉꯥꯏꯇꯦꯕ
ꯍꯣꯏ ꯄꯩꯁꯥ ꯊꯥꯅꯕꯤꯒ ꯌꯥꯝ ꯇꯧꯕ ꯃꯥꯜꯂꯦꯕꯀꯣ ꯑꯗꯨꯝ ꯁꯤ ꯂꯝꯕꯤ ꯑꯥ ꯑꯗꯣ ꯅꯍꯥꯟꯉꯩꯗꯤ ꯁꯨꯝ ꯄꯩꯁꯥ ꯊꯥꯟꯅꯩꯌꯦ ꯈꯣꯠꯂꯦ ꯑꯗꯨꯃꯥꯏꯅ ꯇꯗ ꯍꯧꯖꯤꯛꯇꯤ ꯑꯃ ꯂꯝꯕꯤꯗꯒ ꯆꯠꯄ ꯀꯥꯟꯗ ꯑꯁ ꯑꯩ ꯉꯔꯥꯡ ꯄꯩꯁꯥ ꯃꯥꯡꯉꯦ ꯈꯣꯠꯂꯦ ꯀꯥꯏꯅ ꯇꯧ ꯋꯥꯔꯤ ꯑꯗꯨꯝ ꯇꯥꯕꯗꯣ ꯑꯗꯨꯁꯨ ꯅꯨꯄꯤ ꯃꯆꯥ ꯃꯌꯥꯝ ꯅꯨꯄꯤ ꯃꯆꯥ ꯉꯥꯛꯇ ꯑꯁ ꯑꯩ ꯉꯔꯥꯡ ꯄꯩꯁꯦ ꯌꯥꯝ ꯃꯥꯡꯉꯦ ꯀꯥꯏꯅ ꯍꯥꯏ ꯑꯁ ꯑꯩꯗꯤ ꯀꯥꯗꯧ ꯃꯥꯜꯂꯒ ꯂꯣꯏꯔꯝꯗꯥꯏꯗ ꯀꯥꯈꯤꯗꯩꯗꯤ ꯄꯁꯥ ꯍꯦꯟꯅ ꯑꯃꯨꯛ ꯊꯖꯤꯜꯂꯏꯅꯦ ꯈꯣꯠꯂꯤꯅꯦ ꯀ
ꯏꯁꯤ ꯌꯦꯁꯤ ꯗꯞꯀꯗꯤ ꯑꯣ ꯑꯣ ꯑꯗꯨꯗꯤ ꯐꯥꯏꯅꯦꯜ ꯅꯨꯃꯤꯠꯇ ꯏꯕꯥꯅꯤꯁꯨ ꯊꯥꯅꯔꯁꯦ
ꯊꯥꯅꯕꯗꯣ ꯂꯩꯇꯌꯦ ꯄꯩꯁꯥꯗ
ꯁꯨꯝ ꯕꯤꯠꯇ ꯍꯥꯏꯕꯅꯦꯗ ꯏ ꯌꯥꯝꯕ ꯌꯥꯝꯗꯒꯤ ꯋꯥ ꯅꯠꯇꯦ ꯆꯃ ꯍꯟꯗ꯭ꯔꯦ ꯍꯟꯗ꯭ꯔꯦ ꯑꯣꯏꯔꯁꯨ ꯀꯥꯏ ꯇ
ꯑꯩ ꯑ ꯀꯩꯅꯣ ꯇꯧꯕꯗꯣ ꯑ ꯕꯣꯜꯗꯣ ꯅꯣꯏꯗꯤ ꯑꯗꯨꯝ ꯌꯦꯡꯉꯛꯑꯕꯅꯤꯅ ꯀꯅꯥꯅ ꯀꯩꯗꯧꯋꯦ ꯍꯥꯏꯕꯕꯁꯤ ꯈꯪꯗꯣꯏꯅꯦꯕ ꯐꯥꯏꯅꯦꯜ ꯅꯨꯃꯤꯠꯇ
ꯑꯥ ꯑꯦ ꯐꯥꯏꯅꯦꯜ ꯅꯨꯃꯤꯠꯇꯗꯤ ꯐꯥꯏꯅꯦꯜ ꯅꯨꯃꯤꯠ ꯇꯗꯤ ꯑꯗꯨꯝ ꯃꯍꯧꯁꯥ ꯑꯗꯨꯝ ꯀꯩꯅꯣ ꯇꯧꯗꯧꯔꯕ ꯄꯣꯠꯅꯤ ꯀꯩꯅꯣ ꯑꯍꯩꯕ ꯑꯅꯤ ꯑꯣꯏꯗ ꯧꯣꯔꯝꯅꯦꯕ ꯑꯗꯨꯗ ꯅꯨꯃꯤꯠꯇꯗꯤ ꯑꯦ ꯃꯥꯅ ꯈꯔ ꯍꯩꯌꯦ ꯑꯣꯔ ꯃꯥꯅ ꯈꯔ ꯍꯩ ꯅꯠꯇꯦ ꯑꯗꯨ ꯍꯥꯏꯕ ꯂꯩꯇ꯭ꯔꯦꯕ ꯑꯣꯏꯔꯒꯗꯤꯀꯣ
ꯎꯝ ꯉꯔꯥꯡꯗꯤ ꯐ꯭ꯔꯦꯟꯁ
ꯟꯁꯇꯣ ꯀ ꯑꯣ ꯌꯦꯡꯗ꯭ꯔꯦ ꯌꯦꯡꯗ ꯀꯨꯏꯔꯦ
ꯉꯔꯥꯡꯗꯨ ꯌꯦꯡꯗꯕ꯭ꯔꯣ
ꯅꯍꯥꯟ ꯉ ꯌꯦꯡꯗꯦ ꯑꯔꯥꯡ ꯌꯦꯡꯗꯦ ꯄꯣꯔꯇꯨꯒꯜꯒ ꯍꯥ
ꯅꯨꯡꯇꯤꯒꯤ ꯌꯦꯡꯕ ꯅꯠꯇꯕ꯭ꯔꯣ
ꯅꯤꯇꯤ ꯌꯦꯡꯗꯦ ꯅꯤꯇꯤ ꯌꯦꯡꯗꯦ ꯑꯩ ꯑꯩꯒꯤ ꯇꯤꯝ ꯍꯥꯏꯕ ꯑꯃ ꯂꯩ ꯑꯩ ꯍꯥꯏꯗꯤ ꯑꯩꯅ ꯌꯦꯡꯅꯤꯡꯕꯀꯣ ꯐꯤꯜ ꯄ꯭ꯂꯦꯗꯣ ꯃꯤꯁꯛꯇꯣ ꯌꯦꯡꯅꯤꯡꯕ ꯑꯃ ꯂꯩꯕ ꯑꯗꯨꯒꯤ ꯇꯨꯝ ꯃꯥ ꯍꯍꯍ ꯍ ꯍ ꯍ ꯀꯅꯥꯅꯣ ꯍꯦ ꯍꯍꯍ ꯍ ꯍꯥꯏꯗꯤ ꯎꯝ ꯑꯉꯥꯡ ꯑꯣꯏꯔꯤꯗ ꯍꯥꯏꯗꯤ ꯃꯥꯒꯤ ꯈꯨꯠꯁꯥꯟꯅꯗꯣ ꯑꯣ ꯀꯔꯤ ꯎꯝꯕꯥꯄꯦ ꯍꯥꯏꯕꯗꯣ ꯃꯥꯒꯤ ꯄ꯭ꯂꯦ ꯑꯃ ꯑ ꯃꯤ ꯃꯨꯕ ꯑꯃ ꯌꯥꯝ ꯔꯥꯁꯤ ꯂꯩꯕ ꯅꯨꯄꯥ ꯑꯃ ꯂꯩꯕ
ꯑꯩ ꯈꯪꯉꯦ ꯑꯩ ꯃꯁꯛ ꯈꯪꯉꯤ ꯀꯩꯅꯣ ꯑꯍ ꯍ ꯍ ꯍ
ꯍ ꯍꯍꯍ ꯍꯍ ꯑꯩ ꯈꯪꯅꯔꯝꯃꯦ ꯑꯩ ꯍ ꯍ ꯍ
ꯅꯠꯇꯦ ꯃꯁꯛ ꯈꯪꯉꯦ ꯍꯥꯏꯕ ꯑ ꯍꯍ ꯍ ꯍ
ꯆꯨꯝꯃꯦ ꯆꯨꯝꯃꯦ ꯆꯨꯝꯃꯦ ꯐꯥꯒꯤ ꯇꯧꯕꯅꯤꯗ ꯍꯣꯏꯅꯦ ꯍꯣꯏꯅꯦ ꯆꯨꯝꯃꯤꯅꯦ ꯎꯝ ꯃꯥ ꯃꯥꯒꯤ ꯈꯨꯠꯁꯥꯟꯅꯥꯗꯣ ꯌꯥꯝ ꯀꯩꯅꯣ ꯑꯩ ꯌꯥꯝ ꯌꯦꯡꯅꯤꯡꯕ ꯍꯥꯏ ꯇꯥꯔꯦ ꯑꯗꯨꯒ ꯑꯩ ꯃꯤꯅꯗꯤ ꯃꯦꯁꯤ ꯃꯦꯁꯤ ꯍꯥꯏꯅ ꯄꯪꯍꯥꯏ ꯍꯥꯏꯔ ꯂꯩ ꯃꯦꯁꯤ ꯍꯣꯏ ꯁꯥꯟꯅꯕ ꯍꯩꯇꯦ ꯍꯥꯏꯕꯗꯤ ꯅꯠꯇꯦ ꯑꯗꯨꯕꯨ ꯎꯝ ꯃꯥꯅꯦ ꯔꯣꯅꯥꯜꯗꯣꯒ ꯃꯦꯁꯤꯒ ꯑꯥꯎ ꯑꯥꯎ ꯃꯕꯥꯅꯤ ꯁꯦ ꯑꯗꯨꯝ ꯍꯥꯏꯅꯩꯌꯦꯕꯀꯣ ꯎꯝ ꯎꯝ
ꯑꯗꯣ ꯃꯊꯪꯗꯒꯤꯗꯤ ꯃꯣꯏ ꯈꯔ ꯌꯥꯎꯔꯔꯣꯏ ꯍꯥꯏꯗꯥꯏꯅꯦ
ꯆꯍꯤꯁꯦ ꯍꯣꯏ ꯑꯣꯏꯔꯛꯑ ꯃꯥꯜꯂꯦ ꯃꯣꯏꯁꯦ
ꯎꯝ ꯍꯟꯅꯨꯔꯛꯄ ꯍꯥꯏꯇꯥꯔꯦꯅꯦ ꯍꯍ ꯍ
ꯎꯝ ꯍꯅꯨꯔꯛꯑ ꯍꯅꯨꯔꯛꯑꯖꯥꯠꯅꯤ ꯔꯣꯅꯥꯜꯗꯣ ꯈꯣꯏꯁꯦ ꯑꯩꯈꯣꯏꯗꯒꯤ ꯑꯩꯈꯣꯏꯗꯒꯤ ꯁꯦꯅꯤꯌꯥꯔ ꯑꯣꯏꯔꯝꯒꯅꯤꯗ
ꯑꯣꯏ ꯆꯍꯤ ꯀꯌꯥ ꯁꯨꯨꯔꯒꯦ ꯅꯣꯏꯗꯤ
ꯑꯩ ꯊꯥꯔꯇꯤ ꯑꯩꯠ ꯑꯣꯏꯔꯦ
ꯑꯣ ꯃꯣꯏꯅ ꯍꯦꯟꯕꯩ ꯑꯗꯨꯗꯤ ꯍꯦꯜꯂꯦ ꯀꯩꯅꯣ ꯃꯣꯏꯅ
ꯎꯝ ꯑꯣꯏꯔꯝꯕꯅꯦꯕ ꯁꯣꯝꯗꯤ
ꯎꯝ ꯇꯨ ꯐꯥꯏꯚ
ꯑꯣ ꯇꯨ ꯐꯥꯏꯚ ꯔꯥꯏꯠ ꯇꯥꯏꯝ ꯑꯣꯏꯔꯦ ꯇꯨꯗꯤ
ꯍꯨꯡ ꯍꯨꯡ ꯍꯨꯡ ꯍꯨꯡ ꯑ ꯍꯍ ꯍ ꯍ
ꯍ ꯑꯍ ꯍ ꯆꯨꯝꯗ꯭ꯔꯣ
ꯑꯥ ꯍꯣꯏ ꯈꯪꯗꯦ ꯑꯗꯨ ꯑ ꯍꯍ ꯍ ꯍ ꯑꯗꯨ ꯈꯪꯗꯦ ꯃꯣꯏꯗꯣ ꯐꯣꯔꯇꯤ ꯍꯥꯏꯕ꯭ꯔꯥ ꯑꯗꯨ ꯌꯧꯔꯗꯤ ꯐꯣꯔꯇꯤ ꯍꯥꯏꯕ꯭ꯔꯥ ꯀꯩꯅꯣꯃ ꯍꯥꯏꯗꯥꯏꯅꯦ ꯑꯗꯨꯒꯤ ꯑꯣꯏꯔꯝꯅꯤꯌꯦ ꯐꯣꯔꯇꯤ ꯄ꯭ꯂꯁ ꯑꯣꯏꯗꯣꯏ ꯑꯣꯏꯔꯝꯅꯤ ꯑꯥ ꯑꯥ ꯑꯥ ꯑꯗꯨꯃꯥꯏꯅ
ꯁꯔꯚꯤꯁꯀꯤ ꯍꯥꯏ ꯑꯥ ꯁꯔꯚꯤꯁꯀꯤ ꯍꯥꯏꯔꯒꯗꯤ ꯑꯦꯁꯕꯥꯔ ꯑꯣꯏꯕ ꯍꯥꯏꯕꯒꯨꯝꯕꯀꯣ ꯑꯗꯨꯒꯨꯝꯕ ꯑꯣꯏꯔꯝꯕꯁꯨ ꯌꯥꯏ ꯍꯣꯏ ꯃꯔꯝꯗꯤ ꯀꯌꯥꯗꯤ ꯈꯪꯗꯦ
ꯑꯥꯎ ꯍꯥꯏꯐꯦꯠꯇ ꯇꯥꯒꯨꯝꯗꯧꯕ
ꯎꯝ ꯎꯝ ꯍꯣꯏ ꯍꯣꯏ ꯎꯍ ꯎꯝ ꯎꯝ
ꯀꯔꯝꯕ ꯇꯤꯝꯅ ꯀꯥꯗꯧꯒ ꯃꯥꯟꯒꯦ ꯍꯥꯏꯕ ꯍꯥ ꯍꯥ
ꯀꯥꯒꯗꯕꯁꯦ ꯑꯃꯗꯤ ꯄꯣꯔꯇꯨꯒꯜꯁꯦ ꯆꯪꯒꯗꯕ ꯃꯥꯜꯂꯦꯅꯗꯤ ꯍꯥꯏꯔ ꯂꯩꯕ ꯄꯣꯔꯇꯨꯒꯣꯜꯁꯦ ꯍꯧꯖꯤꯛꯀꯤ ꯃꯦꯁꯤ ꯍꯣꯏ ꯀꯥꯡꯕꯨꯗꯨꯀꯣ
ꯎꯝ
ꯑꯗꯨꯒ ꯀꯔꯤ ꯀꯔꯤ ꯑꯣꯏꯗꯕꯅꯣ ꯈꯪꯗꯦ ꯍꯟꯗꯛ ꯅꯣꯛ ꯑꯥꯎꯠꯄꯨꯗꯤ ꯑꯣꯏꯔꯦ ꯑꯗꯨꯕꯨ ꯅꯣꯛ ꯑꯥꯎꯠ ꯅꯣꯛ ꯑꯥꯎꯠ ꯂꯣꯏꯔꯒꯗꯤ ꯁꯤꯃꯤ ꯂꯥꯛꯈ꯭ꯔꯅꯦꯕꯀꯣ ꯁꯤꯗꯒꯤ ꯀ꯭ꯋꯥꯇꯔ ꯈꯟꯒꯗꯧꯔꯕꯅꯦꯕ
ꯑ ꯅꯨꯡꯉꯥꯏꯕ ꯃꯇꯥꯡ ꯌꯧꯔꯛꯑꯅꯤ
ꯅꯨꯡꯉꯥꯏꯕ ꯃꯇꯥꯡ ꯌꯥꯎꯔꯛꯈ꯭ꯔꯦ ꯂꯛꯇꯦ ꯑꯗꯨꯅꯥ ꯅꯪꯁꯨ ꯌꯦꯡꯍꯧꯔꯣꯖ